ꯇꯥꯌꯦ ꯇꯥꯌꯦ
ꯃꯥꯗꯨ ꯀꯩꯅꯣ ꯑꯩꯕꯨꯗꯤ ꯀꯩꯅꯣ ꯇꯧꯔꯤꯗ ꯐꯃꯨꯡꯗ ꯆꯥꯛꯆꯥꯥ ꯇꯣꯛꯑꯦ ꯑꯗꯨꯒ ꯉꯥꯛꯇꯪ ꯐꯃꯨꯡꯗ ꯂꯩꯔꯝꯃꯦ
ꯎꯝ ꯀꯩꯩꯅꯖꯥꯡ ꯆꯥꯔꯕ
ꯀꯩꯖ ꯎ ꯀ ꯀꯩ ꯏꯔꯣꯟꯕ ꯀꯩꯅꯣ ꯑ ꯀꯩꯅꯣꯒ ꯀꯩ ꯀꯩ ꯌꯦꯟꯗꯦꯝꯒ ꯍꯋꯥꯏ ꯃꯪꯒꯜꯒ ꯂꯣꯜꯂꯦ
ꯎꯝ ꯅꯪ ꯌꯨꯝ ꯀꯀ ꯂꯥꯛꯗꯣꯏꯕ
ꯑꯩꯁꯦ ꯃꯣꯏ ꯑꯉꯥꯡꯗꯣ ꯇꯨꯏꯁꯟ ꯇꯧꯕꯗꯣ ꯑꯗꯨꯗꯣ ꯗꯦꯠ ꯇ꯭ꯋꯦꯟꯇꯤꯗ ꯑꯦꯛꯖꯥꯝ ꯂꯣꯏꯅꯦ ꯍꯥꯏꯕꯕ ꯎꯝ ꯇ꯭ꯋꯦꯟꯇꯤ ꯋꯥꯟ ꯂꯗ ꯂꯥꯛꯄ ꯌꯥ ꯊꯧꯉꯝꯕꯁꯨ ꯂꯥꯛꯑꯦꯅ ꯃꯥꯅ ꯇ꯭ꯋꯦꯟꯇꯤ ꯗ ꯆꯠꯦꯍꯝꯗꯦꯕ ꯑꯗꯨꯒꯤ ꯃꯥꯅ ꯁꯠ ꯁꯠ ꯂꯥꯛꯑꯣ ꯑꯨꯇꯪ ꯄꯨꯜꯍꯧꯁꯦꯅ ꯍꯥꯏꯗꯤ ꯍꯥꯏꯔꯛꯄ
ꯗꯦꯠ ꯇꯦꯟꯤꯟ ꯑꯦꯛꯖꯥꯝꯕꯨ ꯍꯔꯗꯤ ꯗꯦ ꯇ꯭ꯋꯦꯟꯇꯤꯗꯥꯛꯑꯣ ꯀꯩꯅꯣ ꯉꯥꯡꯗꯦ ꯇ꯭ꯋꯦꯟꯇꯤ ꯀꯣꯤꯡ ꯇꯧꯕꯤꯗ꯭ꯔꯣ
ꯌꯥꯏꯌꯦꯦ ꯑꯗꯨꯁꯨ ꯑꯩꯁꯨ ꯈꯜꯂꯤꯅꯦ ꯑꯗꯨꯝ ꯇ꯭ꯋꯦꯟꯇꯤꯗ ꯂꯥꯛꯑꯁꯤꯦꯅꯅ
ꯇ꯭ꯋꯦꯟꯇꯤꯔ ꯂꯥꯎꯗ ꯃꯗ ꯑ ꯗꯗꯣ
ꯑ
ꯑꯥ ꯃꯥ ꯑꯩꯉꯣꯟꯗ ꯑꯁꯥꯅꯪꯉꯛꯄꯇꯥꯔꯦ ꯑ ꯍꯂꯤꯅꯥ ꯃꯊꯪ ꯊꯥ ꯑꯩꯈꯣꯏꯗꯤ ꯅꯪ ꯆꯥꯛ ꯀꯧꯕꯧꯕꯤꯗꯣꯏꯅꯤ ꯍꯥꯏꯔꯛꯄꯀꯣ ꯖꯈ ꯏꯗꯤꯅ ꯎꯝ ꯀꯣ ꯀꯣ ꯀꯩ ꯀ ꯃꯥꯅ ꯀꯩ ꯆꯅꯤꯡꯦ ꯄꯤꯖꯔꯗꯤ ꯌꯥꯔꯦꯅ ꯍꯥꯏꯌꯦꯕꯀꯣ ꯅꯪꯅ ꯄꯥꯝꯕꯗꯣꯅ ꯍꯥꯏꯕ ꯑꯗꯨꯒ ꯔꯦ ꯀꯪꯥꯟ ꯇꯣꯉꯀ ꯃꯥꯖꯦ ꯑꯩꯁꯦ ꯅꯪꯉꯣꯟꯗꯗꯤ ꯍꯪꯍꯧꯋꯤꯅꯦ ꯑꯗꯨ ꯅꯪ ꯅꯍꯥꯟꯥꯟꯕꯣ ꯑꯜꯗꯅꯦ ꯑꯩꯁꯦ ꯑꯩꯁꯦꯨꯛ ꯀꯥꯎꯊꯣꯛꯈ꯭ꯔꯕ ꯑꯗꯨꯁꯨ ꯂꯥꯏꯏꯅꯤ ꯅꯤꯡꯁꯤꯡꯉꯨ ꯑꯗꯨꯒ ꯁꯤꯛꯁꯇꯤꯟ ꯑꯣꯔ ꯁꯦꯟꯇꯤꯟꯁꯦꯨꯛ ꯀꯥꯎꯊꯣꯛꯈ꯭ꯔꯕ ꯑꯩꯁꯦ ꯑꯗꯨꯒ ꯁꯚꯦꯟꯇꯤꯟ ꯖꯨꯂꯥꯏ ꯍ ꯑꯗꯨ ꯌꯥꯏꯌꯦ ꯅꯪ ꯐꯣꯟ ꯊꯝꯒꯨꯔ ꯆꯠꯂꯣ ꯌꯥꯏ ꯁ꯭ꯋꯥꯏ ꯀꯃꯥꯏꯅ ꯑ ꯑꯩꯁꯦ ꯑꯩꯁꯦ ꯑꯩꯒꯤ ꯅꯥꯀꯟꯗ ꯗꯥꯏꯔꯤꯗꯣꯨꯛ ꯂꯩꯌꯦꯕ ꯑꯗ ꯆ ꯌꯥꯝ ꯎꯆꯦꯛ ꯇꯧꯒꯦꯅꯦꯆꯦ ꯑꯗꯨꯒ ꯁꯤꯛꯁꯇꯤꯟ ꯑꯣꯏꯔꯝꯃꯦ ꯑꯩꯅ ꯑꯧ ꯑꯩꯟ ꯐ꯭ꯁ ꯆꯠꯄ ꯍꯦ ꯌꯥꯝꯃꯟꯗꯅ ꯁꯤꯛꯁꯇꯤꯟ ꯁꯤꯛꯁꯇꯤꯟ ꯍꯥꯏꯔꯛꯏꯁꯦ ꯌꯥ ꯕꯔꯗꯦꯒꯨꯝꯕ ꯁꯨꯝ ꯇꯧꯅꯤꯡꯕꯒꯤ ꯍꯥꯏꯗꯤ ꯁꯨꯝ ꯆꯥꯛꯀꯨꯝꯕ ꯄꯤꯖꯅꯤꯡꯕ ꯃꯥꯜꯂꯦꯕ
ꯑ
ꯑꯗꯨꯗ ꯃꯥ ꯍꯥꯏꯔꯛꯑꯦ ꯑꯗꯨ ꯃꯥꯅ ꯎꯝ ꯖꯨꯂꯥꯏ ꯀꯥꯡ ꯅꯨꯃꯤꯠ ꯇꯥꯕꯅꯦ ꯑꯗꯨ ꯑꯗꯨꯃꯥꯏꯅ ꯍꯥꯏꯔꯛꯑꯦ ꯍꯔꯣ ꯈꯗꯣ ꯀꯥꯡꯗꯕꯤ ꯇꯔꯦ ꯈ ꯐꯔꯥꯞ ꯆꯥꯗꯕ ꯋꯥꯂꯦ ꯑꯩꯈꯣꯏ ꯄꯨꯈꯤꯗꯦ ꯑꯩꯈꯣꯏ ꯄꯨꯒꯤ ꯎꯁꯞꯁꯦ ꯀꯥꯡ ꯅꯨꯃꯤ ꯑꯗꯨꯝ ꯇꯧꯋꯦꯕꯀꯣ ꯑꯗꯨꯅꯨ ꯇꯥꯔꯤꯨ ꯈꯜꯂꯉꯁꯦ ꯑꯗꯣ ꯈꯪꯗꯦ ꯌꯥꯔꯗꯤ ꯃꯥ ꯇꯧꯅꯦ ꯍꯥꯏ ꯇꯥꯔꯗꯤꯀꯣ
ꯎꯝ ꯌꯥꯏꯌꯦ ꯇꯧꯅꯦꯕꯨ ꯍꯥꯏꯔꯗꯤ
ꯑꯅꯤ ꯑ ꯎꯝ ꯀꯩꯅꯣꯅꯤ ꯃꯥꯅ ꯉꯅ ꯍꯥꯏꯔꯛꯈꯤꯕꯗꯣ ꯃꯤ ꯑꯃ ꯊꯥꯔꯛ ꯎꯝ ꯔꯤꯜꯁ ꯑꯃ ꯀꯩ ꯔꯤꯜꯁꯅꯗꯤ ꯀꯥꯎꯈ꯭ꯔꯦ ꯅꯪꯅꯦ ꯑꯁ ꯁꯤꯅꯦ ꯑꯝꯗ ꯀꯔꯤꯕ ꯖꯨꯂꯤ ꯍꯥꯏꯕ꯭ꯔꯥ ꯑ ꯌ ꯂꯤꯒ ꯇꯨ ꯍꯥꯏꯕꯪꯒꯣ ꯂꯩꯕ꯭ꯔ
ꯂꯩ ꯂꯩ
ꯔꯤꯇꯨ ꯅꯪ ꯂꯩꯌꯦ ꯃꯣꯏ ꯑꯃꯃꯥꯡꯒ ꯅꯣꯏ ꯃꯔꯤꯁꯦ ꯑꯩ ꯁꯨꯡꯀꯛ ꯀꯥꯎꯔꯒꯦ ꯇꯧꯔꯑꯝꯕꯅꯦ ꯈꯪꯕ꯭ꯔꯥ ꯑꯅꯣ ꯔꯔꯤꯇꯗꯤ ꯅ ꯃ ꯁ ꯈꯪꯉꯔꯣꯏ ꯑꯩꯅ ꯇꯧꯔꯝꯃꯦ ꯔꯦꯁ ꯊ ꯀꯥꯥꯎ ꯀꯩꯅꯅꯤ ꯆꯦ
ꯑꯗꯨ ꯏꯕꯥꯅꯤ ꯅꯍꯥꯟ ꯀꯩꯅꯣ ꯇꯧꯕꯩꯗꯣ ꯀꯩꯕꯥ ꯑꯩꯈꯣꯏ ꯋꯥꯡꯈꯤꯡꯒꯤ ꯄ꯭ꯔꯥꯏꯖ ꯄꯤꯕꯩꯗꯣ
ꯑ ꯑꯥ
ꯑꯗꯨꯒꯤꯗꯣ ꯏꯕꯥꯅꯤ ꯊꯣꯛꯑꯦ ꯑꯗꯨꯅꯦ ꯃꯥꯅ ꯀꯩ ꯁꯦꯠꯂꯛꯇꯣꯏꯅꯣ ꯍꯪꯕ ꯑꯩꯉꯣꯟꯗ ꯑꯗ ꯀꯩꯅꯣ ꯏꯕꯥꯅꯤꯗꯣ ꯖꯤꯟꯁꯄꯨꯗꯤ ꯁꯦꯠꯅ ꯊꯣꯛꯑꯦꯕ ꯑꯗꯨꯒꯗꯨꯒꯣ ꯐꯨꯔꯤꯇꯤ ꯁꯥꯔꯝ ꯁꯕ
ꯑꯥ
ꯀꯩꯅꯣꯅ ꯑꯩꯅ ꯀꯠꯂꯤꯅꯣ ꯖꯤꯟꯁ ꯑꯃ ꯁꯦꯠꯆꯜꯂꯒ ꯇꯤ ꯁꯥꯔꯠ ꯑꯃ ꯂꯩ ꯑꯗꯨꯝ ꯊꯣꯛꯂꯣ ꯍꯥꯏꯔ ꯏꯁ ꯃꯥꯅ ꯖꯤꯟꯁ ꯁꯦꯠꯄ ꯏꯀꯥꯏꯖꯩ ꯍꯣꯔꯦꯟ ꯀꯩꯅꯣ ꯇꯧꯔꯒ ꯃꯤꯅ ꯑꯗꯨꯝ ꯏꯆꯝ ꯆꯝꯅ ꯊꯣꯛꯅꯔ ꯖꯤꯟꯁ ꯁꯦꯠꯄꯗꯣ ꯏꯀꯥꯏꯖꯩ ꯇꯧꯔꯛꯑꯦꯕꯣ ꯃꯥꯅ ꯑꯗꯩꯅ ꯀꯩꯅꯣ ꯗꯤ ꯖꯤꯟꯁ ꯁꯦꯠꯄꯗ ꯑꯗꯨꯝ ꯑꯩꯈꯣꯏ ꯏꯕꯥꯅꯤꯁꯨ ꯀꯔꯤꯝ ꯀꯩꯗꯧ ꯅꯠꯇꯦ ꯐꯨꯔꯤꯠ ꯑꯃ ꯑꯗꯨꯝ ꯂꯤꯠꯁꯜꯂꯒ ꯆꯠꯇꯧ ꯈꯛꯇꯅꯤ ꯍꯣꯔꯦ ꯅꯪꯕꯨ ꯄ꯭ꯔꯥꯏꯖ ꯄꯤꯗꯣꯏꯅꯤꯅꯦ ꯃꯤꯃꯥꯡꯗ ꯆꯝꯃꯤꯃꯦꯅ ꯏꯃꯣꯠ ꯃꯣꯟ ꯊꯣꯛꯄꯗꯨꯁꯨ ꯍꯥꯏꯗꯤ ꯏꯃꯣꯠ ꯃꯣꯟꯅ ꯊꯥꯏꯗ꯭ꯔꯁꯨ ꯂꯩꯗꯅ ꯑꯃ ꯑꯗꯨꯒꯤ ꯍꯥꯏꯕ ꯑꯃꯁꯦ ꯀꯅꯤ ꯑꯗꯨꯅ ꯑꯗꯨꯝ ꯇꯣꯏꯁꯜꯂꯛꯑꯣ ꯑꯗꯨꯒ ꯊꯣꯛꯂꯛꯑꯣꯅ ꯑꯩꯁꯨꯦ ꯍꯥꯏꯔꯦ ꯊꯣꯛꯑꯦꯀꯣ ꯏꯕꯥꯁꯤ ꯍ ꯑꯗꯨꯒ ꯑꯩꯈꯣꯏꯒꯤ ꯕꯦꯠꯁꯇ ꯀꯩꯅꯣ ꯇꯧꯗꯦꯕ ꯃꯣꯏꯁꯦ ꯈꯔ ꯃꯥꯔꯛꯁ ꯁꯨꯝ ꯃꯥꯔꯛꯁꯁꯦ ꯊꯥꯖꯤꯟꯗꯕꯗꯣ ꯃꯥ ꯊꯥꯖꯤꯟꯗꯕꯗꯣ ꯌꯥꯎꯋꯦꯕ ꯑꯗ ꯑꯩꯅ ꯍꯥꯏꯔꯦ ꯅꯠꯇꯦ ꯃꯣꯏꯁꯦ ꯃꯍꯥꯛꯁꯦ ꯊꯥꯖꯤꯟꯗ꯭ꯔꯁꯨ ꯃꯣꯏ ꯁꯨꯝ ꯌꯦꯡꯕꯨꯗꯤ ꯊꯣꯛꯂꯛꯄꯗꯣ
ꯑ
ꯑꯗꯨꯃꯥꯏꯅ ꯊꯣꯛꯂꯛꯑꯦꯕ ꯑꯗ ꯑꯩꯅ ꯑꯩꯅ ꯌꯦꯡꯉꯛꯇꯨ ꯌꯦꯡꯉꯛꯇꯨ ꯁꯦꯠꯂꯛꯏꯁꯤ ꯌꯦꯡꯉꯛꯇꯨ ꯅꯪꯅꯗꯤ ꯉꯁꯥꯏ ꯏꯕꯥꯗ ꯍꯥꯏꯔꯤꯕ
ꯑ ꯅ ꯀꯔꯤꯝ ꯀꯥꯏꯗꯤ ꯀꯩꯅꯣ ꯍꯧꯖꯤꯛꯀꯥꯟꯅꯤꯗꯣ ꯑꯩꯗꯤ ꯍꯥꯟꯅ ꯍꯣꯏ ꯍꯥꯟꯅ ꯀꯣ ꯈꯦꯠꯅꯕꯁꯦꯀꯣꯔꯁꯦ ꯍꯣꯏ ꯑꯩꯅ ꯕꯖꯥꯔꯁꯤ ꯗ꯭ꯔꯦꯁ ꯀꯞ ꯀꯞ ꯇꯧꯗꯅ ꯑꯗꯩ ꯗ꯭ꯔꯦꯁ ꯍꯟꯅ ꯂꯣꯏ ꯁꯦꯠꯇꯅ ꯇꯧꯗ꯭ꯔꯥ ꯍꯧꯖꯤꯛꯁꯤꯅ ꯆꯥꯎꯔꯛ ꯄꯄꯒꯤ ꯈꯪꯗꯦ ꯑꯗꯨꯝ ꯄꯥꯛꯂꯩ ꯂꯩꯕ ꯗ꯭ꯔꯦꯁ ꯑꯗꯨꯝ ꯆꯠꯂꯗ꯭ꯔꯥ ꯑꯗꯨꯝ ꯈꯪꯗꯦ ꯅꯝ ꯕꯖꯥꯔ ꯂꯩꯕꯩꯔꯥ ꯍ ꯍꯣꯏ ꯆꯄ ꯇꯧ ꯆꯠꯂꯛꯑꯦꯕ ꯊꯥꯏꯅ ꯌꯥꯝ ꯇꯤꯈꯦꯠꯅꯕꯅꯕꯗꯣ ꯃꯤꯁꯦ ꯃꯐꯝ ꯃꯐꯝ ꯂꯩꯔꯗꯤ ꯈꯦꯠꯅꯩꯗꯣ ꯆꯨꯝ ꯆꯥꯅꯤꯡꯀꯣ
ꯍ ꯃꯦ ꯆꯇꯦꯠꯁꯨ ꯂꯥꯛꯄꯒꯤ
ꯑꯣ ꯍꯦ ꯑꯩ ꯀꯦꯞ ꯆ ꯇꯧꯔꯦ
ꯀꯩ ꯀꯦ
ꯑꯦꯟ ꯁꯤꯒꯤ ꯑꯩꯈꯣꯏ ꯎꯝ ꯁꯤ ꯑꯦ ꯇꯤ ꯁꯤꯅ ꯑꯗꯨꯝ ꯆꯍꯤ ꯈꯨꯗꯤꯡꯒꯤ ꯇꯧꯕ ꯑꯃ ꯂꯩꯌꯦꯕꯀꯣ ꯀꯩꯗ ꯁꯅꯤ ꯁꯀꯨꯜꯗ ꯗꯦꯠ ꯁꯦꯕꯦꯟ ꯇꯤꯟꯗ ꯑꯗꯨꯅꯦ ꯊꯝꯃꯣꯏ ꯑꯃꯨꯛ ꯀꯥꯔꯤꯁꯤꯅꯦ ꯑꯩꯈꯣꯏꯗꯥꯗꯣ ꯗꯦꯠ ꯑꯩꯠꯇꯤꯟꯗ ꯊꯣꯛꯂꯛꯀꯅꯦꯕꯀꯣ
ꯑꯥ
ꯑꯗꯣ ꯅꯨꯃꯤꯠ ꯇꯔꯥꯅꯤꯃꯨꯛ ꯂꯩꯔ ꯆꯪꯈꯤꯗꯣꯏꯅꯦꯕ ꯑꯩꯒꯤ ꯀꯦꯞꯁꯤꯗꯤ ꯅꯨꯃꯤꯠ ꯆꯥꯔꯤꯅꯦꯕ ꯆꯠꯇꯣꯏꯁꯦ ꯁꯕꯤ ꯤꯗꯒꯤꯅ ꯇ꯭ꯋꯦꯟꯇꯤ ꯁꯤꯛꯁꯇ ꯍꯂ ꯍꯣꯏ ꯇ꯭ꯋꯦꯟꯇꯤ ꯁꯤꯛꯁꯇ ꯂꯣꯏꯦꯕ
ꯑ
ꯑꯗꯣ ꯑꯩꯣꯏꯔꯥ ꯊꯦꯡꯅꯔꯣꯏ ꯈꯜꯕꯗꯩꯁꯨꯧ ꯃꯨꯅ ꯅꯨꯡꯉꯥꯏꯇꯕ ꯍꯥꯏꯇꯥꯔ ꯑꯗꯣ ꯅꯨꯃꯤꯅꯤꯅꯤ ꯍꯨꯝꯅꯤꯔꯗꯦ ꯌꯥꯥꯛ ꯆꯣꯟꯊꯔ ꯂꯩꯔꯝꯃꯣꯅꯦ ꯍꯥꯏꯕꯗꯨ ꯃꯈꯗꯥꯗ ꯁꯣꯗꯣ ꯑꯒ ꯂꯩꯔꯗꯤ ꯂꯩꯔꯕꯗꯤ ꯑꯗꯣ ꯑꯁ ꯑꯩꯗ ꯈꯜꯂꯨꯁꯤꯅ ꯑꯗꯨꯝ ꯗꯦꯠ ꯁꯚꯦꯟꯇꯤꯟꯗ ꯑꯩꯠꯇꯤꯟꯗꯒꯤ ꯑꯁ ꯈꯣꯏꯗꯥꯑꯒ ꯂꯩꯃꯤꯟꯅꯔꯕ ꯈꯣꯠ ꯍꯥꯏꯗꯤ ꯌꯥꯝ ꯊꯤꯅ ꯈꯪꯗꯦ ꯑꯦꯟꯖꯣꯏ ꯇꯧꯕꯗꯣ ꯈꯥꯟꯅꯅꯤ ꯋꯥꯔꯤ ꯏꯁ ꯃꯔ ꯇꯥꯏ ꯁꯥꯟꯕꯨꯣꯛ ꯍꯣꯠꯅꯕ ꯑꯗꯣ ꯐꯪꯉꯔꯣꯏ ꯃꯥꯏ ꯍꯥꯔꯠ ꯏꯁꯇ꯭ꯔꯣꯛꯀ
ꯅꯪ ꯀꯃꯥꯏ ꯀꯃꯥꯏ ꯇꯧ ꯑꯁ ꯑꯩꯈꯣꯏꯒꯤ ꯅꯪ ꯍꯟꯗꯛ ꯃꯥꯔꯛ ꯀꯌꯥ ꯀꯌꯥ ꯒ꯭ꯔꯦꯗ ꯀꯌꯥ ꯌꯧꯒꯦ ꯁꯤꯁꯨ ꯄꯤꯌꯦ
ꯛꯂꯤꯣ ꯈ
ꯍꯜꯂꯣ
ꯌꯥꯕ
ꯇꯥꯕ꯭ꯔꯣ ꯑꯩꯈꯣꯏ ꯂꯧꯔꯨꯔꯦ ꯑꯣꯐꯤꯁꯇꯒꯤ
ꯅꯣꯏꯣꯏ ꯄꯤꯔꯃꯅꯤꯡꯉꯦ ꯅꯣꯏ ꯂꯧꯗ ꯅꯦ
ꯅꯠꯇꯦ ꯑꯩꯈꯣꯏ ꯂꯧ ꯍꯥꯏꯔꯛꯇ꯭ꯔꯤ ꯍꯥꯏꯕ
ꯀꯔꯤꯒꯤꯅꯣ ꯇꯤ ꯑꯦꯝꯗꯒꯤ ꯄꯣꯔꯛꯏꯅꯦ ꯑꯩꯈꯣꯏꯅ ꯑꯗꯨꯒꯒ
ꯑꯣ ꯉꯔꯥꯡꯗꯤꯦ ꯁꯨꯃꯥꯏꯅ ꯏꯁꯇꯦꯇꯁꯇꯗꯤ ꯊꯝꯃꯦꯕꯀꯣ ꯔꯤ ꯏꯁꯀꯨ ꯀꯨꯇꯤꯅꯤ ꯇꯧꯔꯒ ꯃꯥꯔꯛꯁꯤꯠ ꯂꯧꯕ ꯌꯥꯔꯅꯤꯗꯤ ꯍꯥꯏꯕ ꯑꯗꯨ ꯈꯪꯗꯦ
ꯀꯅꯦ ꯃꯦꯝ ꯑꯗꯨꯗꯤ ꯃꯥꯔꯛꯁꯤꯠꯇꯨꯗꯤ ꯂꯥꯛꯑꯀꯥꯟꯗ ꯐꯦꯜ ꯑꯣꯏꯕꯁꯤꯡꯗꯨꯒꯤ ꯊꯥꯖꯗꯕꯒꯤ ꯏꯁꯀ꯭ꯔꯨꯇꯤꯅꯤ ꯊꯥꯖꯜꯂꯒ ꯇꯧꯕꯒꯤꯅꯦ ꯅꯣꯏꯅ ꯂꯧꯗꯕꯩꯅꯦ ꯑꯉꯥꯎꯕꯤ
ꯅꯠꯇꯦ ꯑꯩꯈꯣꯏ ꯍꯥꯏꯔꯛꯇꯦ ꯍꯥꯏꯕ ꯂꯣꯏ ꯂꯧꯅꯒꯗꯧꯗꯣ ꯑꯩꯈꯣꯏ ꯅꯍꯥꯟ ꯑꯩꯈꯣꯏ ꯑꯦꯛꯖꯥꯝ ꯆꯠꯂꯦ ꯍꯥꯏꯕ ꯅꯨꯃꯤꯠꯇꯣ ꯃ꯭ꯌꯨꯖꯤꯛ
ꯑꯩꯈꯣꯏꯁꯨ ꯍꯥꯏꯔꯛꯇꯦ ꯑꯣꯖꯥꯅ ꯍꯥꯏꯔꯛꯇꯦ ꯏꯕꯦꯝꯃꯥ
ꯑꯣ ꯑꯗꯨ ꯑꯗꯨꯝ ꯂꯧꯕ ꯌꯥꯔꯝꯃꯅꯤ ꯑꯗꯨꯗꯤ
ꯑꯗꯨꯝ ꯐꯉꯥꯏ ꯂꯧꯕ ꯌꯥꯔꯦ ꯂꯧꯕ ꯌꯥꯔꯦ ꯐꯪꯉꯥꯏ ꯍꯥꯏꯅꯤ ꯑꯣꯖꯥꯅ ꯅꯦꯕꯤꯔꯤꯕ ꯒ꯭ꯔꯨꯞꯇ ꯅꯣꯏ ꯃꯥꯔꯛꯁꯤꯠ ꯂꯧꯔꯔꯕꯣ ꯂꯧꯔꯨꯔꯣꯒ ꯍꯥꯏꯔꯒ ꯍꯥꯏꯕꯤꯔꯛ ꯑꯣꯖꯥꯅ ꯅꯦꯕꯤꯝꯕ ꯒ꯭ꯔꯨꯞꯁꯤꯗ ꯑꯩꯈꯣꯏ ꯏ ꯃꯥꯟꯅꯩ ꯃꯁꯦ ꯅꯣꯏ ꯃꯥꯔꯛꯁꯤꯠ ꯂꯧꯕ ꯌꯥꯔꯤꯌꯦ ꯌꯥꯔꯤꯌꯦꯦ ꯇꯧꯔꯒ ꯕꯣꯠ ꯂꯦꯞꯄ ꯀꯥꯡꯕꯨꯗꯣ ꯀꯥ ꯀꯥꯡꯒꯕꯨꯗ ꯃꯣꯏꯅ ꯏꯁꯇꯦꯇꯁ ꯊꯝꯃꯑꯅꯤꯀꯣ ꯊꯝꯗꯕꯁꯨ ꯌꯥꯎꯋꯦ ꯑꯗꯣ ꯈꯪꯗꯦ ꯑꯩꯗꯤ ꯎꯍꯧꯗꯦꯕ ꯑꯗꯣ ꯂꯧꯕ ꯌꯥꯔꯦ ꯍꯥꯏꯔꯦ ꯑꯗꯨꯒ ꯑꯩꯗꯤ ꯀꯨꯏꯔꯦ ꯂꯧꯕ ꯑꯦꯛꯖꯥꯝ ꯇꯧꯗ꯭ꯔꯤꯉꯩꯃꯥꯡꯗ ꯂꯧꯔꯦ ꯏꯕꯦꯝꯃ
ꯑꯣ
ꯑꯩ ꯁꯚꯦꯟ ꯄꯣꯏꯟ ꯋꯥꯟ ꯇꯨ ꯆꯠꯂꯦ ꯌꯥꯝ ꯊꯋꯥꯏ ꯅꯨꯡꯉꯥꯏꯇꯦ
ꯁꯚꯦꯟ ꯄꯣꯏꯟ ꯋꯥꯟ ꯇꯨ
ꯑꯥ
ꯌꯥꯔꯦ ꯀꯩ ꯇꯔꯣꯒꯦꯗꯨꯣ
ꯑꯩꯥꯏ ꯍꯗꯖꯤꯀꯥꯟꯅ ꯂꯥꯛꯄꯅꯦ ꯅꯪꯗꯤ ꯑꯥꯏꯠ ꯄꯣꯏꯟ ꯐꯠ ꯖꯅꯁꯦ ꯑꯗꯨꯝꯗꯧ ꯃꯅꯦ ꯈꯜ ꯎꯝ ꯏꯕꯦꯝ ꯃꯃꯥꯡ ꯑꯁ ꯍꯟꯗꯛ ꯑꯩ ꯍꯟꯗꯛꯀꯤꯅꯦ ꯗ ꯐꯦꯟ ꯀꯨꯏ ꯁꯟꯗꯣ ꯌꯥꯝ ꯇꯥꯔꯝꯗꯦ ꯗꯤꯐ꯭ꯔꯦꯟꯁꯤꯌꯦꯦꯜ ꯏꯀ꯭ꯋꯦꯁꯟ ꯌꯥꯝ ꯇꯧꯔꯝꯗꯦꯕ ꯑꯩ
ꯗꯤꯐ꯭ꯔꯦꯟꯁꯤꯌꯦꯦꯜ ꯀꯣꯏꯁꯟꯁꯦ ꯅꯣꯏ ꯅꯣꯏꯅ ꯁꯦꯝꯃꯦ ꯍꯥꯏꯕꯗꯨꯣ ꯅꯠꯇ
ꯍ ꯍꯣ ꯍꯣ ꯍꯣꯏ
ꯅꯪꯅꯗ ꯌꯥꯝ ꯇꯧꯔꯝꯗ꯭ꯔꯦꯗꯅ ꯑꯗꯨꯒ ꯑꯩꯅ ꯑꯃꯨꯛ ꯑꯩꯈꯣꯏꯒꯤ ꯁꯦꯝꯕ ꯄꯦꯄꯔꯗꯨꯗꯅꯤ ꯌꯥꯝ ꯇꯔꯝꯅꯁ
ꯍꯣꯏ ꯑꯇꯩꯗꯤ ꯑꯩ ꯂꯣꯏ ꯑꯇꯩꯗꯤ ꯑꯅꯝꯕ ꯑꯩ ꯂꯣꯏ ꯇꯧꯔꯝꯃꯦ ꯍꯥꯏꯗꯤ ꯑꯃꯅ ꯁꯤꯛꯁꯇꯤ ꯑꯗꯨꯋꯥꯏꯗ ꯇꯧꯔꯝꯃꯦ ꯑꯃꯅ ꯁꯚꯦꯟꯇꯤ ꯑꯗꯨꯗꯥꯏ ꯇꯧꯔꯝꯃꯦ ꯑꯗꯨꯗꯤ ꯑꯃꯨꯛ ꯇꯧꯔꯝꯃꯗ꯭ꯔꯥ ꯑꯗꯨꯝ ꯑꯗꯣ ꯑꯁ ꯈꯪꯗꯦꯗꯗꯤ ꯑꯩ ꯊꯋꯥꯏ ꯌꯥꯝ ꯅꯨꯡꯉꯥꯏꯇꯦ ꯑꯁ ꯑꯩꯈꯣꯏꯒꯤ ꯗꯤꯐ꯭ꯔꯦꯟꯁꯦꯜ ꯀ꯭ꯋꯦꯁꯟꯗꯣ ꯑꯩꯅꯗꯤꯅꯦ ꯂꯥꯏꯊꯣꯛꯎꯕ ꯑꯝꯇ ꯁꯪ ꯉꯥꯏꯔꯗ ꯌꯥꯔꯁꯤꯀꯣ ꯑꯩꯅ
ꯑꯩꯗꯨꯅꯦ ꯍꯥꯏꯕ ꯑꯩꯈꯣꯏꯅ ꯁꯦꯝꯃꯦꯅ ꯂꯥꯏꯊꯣꯛꯎꯕꯒꯤꯅꯦ ꯍꯥꯏꯕ ꯇꯧꯔꯤꯗꯣ
ꯑꯥ
ꯕꯣꯇꯅꯤꯒꯤ ꯑꯣꯖꯥ ꯅꯨꯄꯤ ꯁꯥꯊꯤꯕꯤ ꯑꯃ ꯇꯥꯏꯌꯦꯕ ꯈꯪꯕ꯭ꯔꯥ ꯕꯦꯠ ꯇꯧꯅ ꯧꯔꯒ ꯃꯁꯥꯒꯗꯣ ꯕꯤꯝꯗꯧꯅ ꯆꯥꯎꯔꯒ ꯃꯥꯁꯤꯅꯦ ꯑꯩꯁꯦ ꯃꯤꯗꯜ ꯔꯣꯒꯤ ꯃꯌꯥꯏꯗ ꯇꯥꯏꯌꯦꯕꯀꯣ
ꯑ
ꯑꯗꯨꯝ ꯆꯠꯅ ꯂꯩꯔꯝꯃꯦ ꯑꯗꯨꯝ ꯆꯠꯅꯔꯝꯃꯦ ꯏꯁꯥꯒꯤ ꯑꯈꯪꯕꯗꯨ ꯈꯛꯇꯅꯗꯤ ꯅꯨꯃꯤꯠꯇ ꯏꯔꯝꯃꯤꯁꯦ ꯑꯗꯨ ꯅꯨꯃꯤꯠꯇꯣ ꯀꯅꯥꯝꯇ ꯍꯪꯅꯗꯦ ꯈꯪꯕ꯭ꯔꯥ ꯑꯗꯨꯒ ꯂꯍꯣꯏ ꯗꯥꯎ ꯌꯥꯕ ꯍꯥꯏꯔꯗꯤ ꯆꯨꯁꯇꯣ ꯆꯨꯁꯇꯨꯗꯤ ꯂꯣꯏ ꯆꯨꯝꯃꯝꯃꯦ ꯂꯨꯝꯨꯔꯦꯟ ꯇꯕ ꯂꯩ ꯑꯩꯈꯁꯦ ꯑꯩꯗꯤ ꯆꯨꯁꯁꯦ ꯁꯨꯝ ꯀꯣꯠ ꯀꯣꯠꯇꯦꯕ
ꯌꯥꯝ ꯐꯩꯩꯅ ꯑꯗꯨꯃꯥꯏꯅ ꯔꯦꯟꯗꯝꯂꯤ ꯈꯣꯠꯄꯗꯒ
ꯑꯗꯨ ꯑꯗꯨ ꯆꯨꯝ ꯅꯍꯥꯟ ꯑꯩꯁꯨ ꯆꯨꯝꯃꯝꯃꯦ ꯏꯖꯛꯇꯁꯨ ꯂꯣꯏ ꯆꯨꯝꯃꯝꯃꯦ
ꯌꯥꯝ ꯐꯩ ꯌꯥꯝ ꯐꯩ ꯑꯩꯗꯤ ꯀꯗꯥꯏꯗꯒꯤ ꯑꯗꯨꯒꯤ ꯈꯨꯆꯨꯝꯗꯣ ꯑꯩꯉꯣꯟꯗ ꯂꯩꯖꯗꯦ ꯃ ꯃꯔ꯭ꯔꯝ
ꯑꯩꯁꯨ ꯌꯥꯎꯗꯦ ꯑꯃꯨꯛ ꯁꯤ ꯋꯥꯟꯁ ꯏꯟ ꯗ ꯕ꯭ꯂꯨ ꯃꯨꯟ ꯒꯥꯅꯤꯕꯦꯝꯃ
ꯋꯥꯁ ꯑꯦ ꯕꯨꯜ ꯃꯨꯜ
ꯑꯔꯤꯕ ꯆꯥꯛꯏꯕꯗꯤ ꯗꯤꯐ꯭ꯔꯦꯟꯁꯨ ꯀꯣꯏꯁꯤꯔ ꯍꯣꯏ ꯁꯥꯔꯗꯦ ꯍꯥꯏꯕ꯭ꯔꯥ ꯅꯣꯏ ꯁꯤꯛꯁꯇꯤ ꯐꯧꯀ ꯐꯪꯉꯛꯇ꯭ꯔꯗꯤ ꯂꯣꯏꯔꯦꯒꯅ ꯍꯥꯏꯌ ꯈꯪꯕ꯭ꯔꯥ ꯑꯩꯇꯤ ꯐꯧꯇꯣ ꯑꯗꯨꯗ ꯃꯥꯅ ꯐꯖꯅ ꯇꯥꯛꯄ ꯃꯥꯁꯦ ꯍꯧꯔꯛꯄ ꯐꯖꯅ ꯇꯥꯛꯑꯦꯗꯤ ꯑꯗꯨꯝ ꯀ꯭ꯂꯥꯁꯇ ꯑꯗꯨꯝ ꯃꯥꯅ ꯍꯦꯟꯅ ꯍꯥꯏꯗꯤ ꯃꯥꯁꯦ ꯀ꯭ꯂꯥꯁꯇ ꯏꯁꯀꯦꯞ ꯁꯨꯡꯇꯣꯛ ꯇꯧꯇꯕ ꯑꯣꯖꯥꯅꯦꯕ ꯈꯪꯕ꯭ꯔꯥ ꯁꯨꯃꯥꯏꯅ ꯐꯖꯅ ꯇꯥꯛꯏꯁꯦ ꯁꯨꯃꯥꯏꯅ ꯅꯣꯏ ꯑꯥꯏꯠꯇꯤ ꯇꯧꯗ ꯁꯤꯛꯁꯇꯤꯒꯤ ꯑꯕꯛꯀ ꯐꯪꯒꯗꯕꯅꯤꯀꯣꯒ ꯑꯗꯨꯝ ꯍꯥꯏꯌꯦꯕꯀ ꯋꯥ ꯑꯗꯨꯝ ꯍꯧꯔꯛꯄꯗꯒꯤ ꯑꯗꯨꯒ ꯑꯩꯅ ꯁꯣꯝ ꯇꯧꯅꯤꯅ ꯐꯣꯔꯇꯤ ꯐꯥꯏꯚꯇ ꯀ ꯇꯧꯔꯝꯕꯅꯤ ꯁꯤꯛꯁꯇꯤ ꯂꯥꯏꯔꯗꯅ ꯑꯩ ꯐꯣꯔꯇꯤ ꯐꯥꯏꯚ ꯐꯤꯞꯇꯤ ꯑꯗꯨꯃꯏꯅ ꯇꯧꯔꯦ ꯑꯩꯁꯦ ꯊꯝꯃꯣꯏꯁꯤꯗꯤ ꯀꯥꯏꯔꯦ ꯀꯥꯏꯔꯦ ꯀꯥꯏꯔꯦ ꯀꯥꯏꯔꯦ ꯑꯗꯣ ꯑꯩꯁꯦ ꯍꯥꯟꯅ ꯑꯦꯛꯖꯥꯝ ꯇꯧꯗꯤ ꯑꯁ ꯑꯩ ꯄꯥꯁꯇ ꯇꯧꯔꯗꯤ ꯌꯥꯔꯦ ꯑꯗꯨꯝ ꯈꯜꯂꯦꯕꯀꯣ ꯍꯧꯖꯤꯛꯇꯤ ꯑꯩ ꯈꯜꯂꯛ ꯭ꯔꯦ ꯃꯥ ꯋꯥꯡꯉꯨꯅ ꯈꯜꯂꯦ ꯍꯧꯖꯤꯛꯇꯤ ꯑꯩ ꯄꯁꯇꯤ ꯀꯩꯔꯤꯝ ꯈꯟꯗ꯭ꯔꯦ
ꯑꯗꯨꯒꯤ ꯑꯗꯨꯒꯤ ꯀꯩꯅꯣ ꯊꯣꯛꯄ ꯅꯨꯃꯤꯠ ꯅꯠꯇꯦ ꯗꯤꯐ꯭ꯔꯦꯟꯁꯦꯜ ꯊꯣꯛꯄ ꯅꯠꯇꯦꯅꯦ ꯑꯔꯣꯏꯕ ꯑꯩꯈꯣꯏꯒꯤ ꯄꯦꯄꯔꯗꯣ ꯑꯩꯈꯣꯏꯅ ꯁꯦꯝꯕ ꯄꯦꯄꯔꯗꯣ
ꯍꯣꯏ ꯑꯁꯤꯁꯤꯌꯥ ꯑꯁꯤ ꯑꯩ ꯑꯩ ꯃꯗ ꯋꯥ ꯀ
ꯀꯏ ꯌꯥꯏ
ꯑꯥ